ꯎ ꯎ ꯎ ꯑꯣ ꯇꯔꯕ ꯎ
ꯇꯥꯏ ꯄꯩꯁꯥ ꯐꯪꯒꯗꯧꯔꯦ ꯁꯤꯗꯤ
ꯣꯅꯦ
ꯌꯦꯡꯗꯤꯦ
ꯎꯝ ꯑꯩꯁꯨ ꯌꯦꯡꯗꯦ ꯉꯍꯥꯟꯗ ꯑꯩꯗꯤ ꯉꯔ ꯉꯥꯟ ꯇꯥꯡꯉꯅ ꯇꯨꯝꯃꯦ ꯄꯨꯡ ꯇꯨꯛ ꯑꯗꯨꯗꯥꯏꯗ
ꯏ ꯗ ꯌꯥꯎꯗꯕ
ꯍꯣꯏ ꯅꯨꯡꯉꯥꯏꯕꯣ ꯇ ꯆ ꯑ ꯇ ꯍꯣꯔꯦꯟ ꯍꯌꯦꯡ ꯑꯌꯨꯛꯇꯤ ꯕ꯭ꯔꯥꯖꯤꯜ ꯂꯩꯔꯝꯅꯦ ꯍ ꯍꯪ ꯆꯤꯠ ꯑꯣꯏꯔꯝꯅꯤ ꯆ ꯈꯪꯗꯦꯕ ꯏꯁꯄꯦꯟꯁꯦ ꯏꯁꯄꯦꯟꯒꯤ ꯇꯤꯝꯗꯨꯕꯨꯗꯤ ꯗ꯭ꯔꯣ ꯂꯣꯏꯅ ꯆꯠ ꯆꯠꯂꯦ ꯑꯗꯣ ꯉꯁꯤꯕꯨꯕꯗꯤ ꯔꯥꯎꯟ ꯑꯣꯐ ꯊꯥꯔꯇꯤ ꯇꯨꯗ ꯀꯩꯅꯣ ꯆꯪꯈ꯭ꯔꯅꯤ ꯃꯦꯛꯁꯤꯀꯣꯗ ꯃꯣꯏꯗꯤ ꯄ꯭ꯂꯦ ꯑꯅꯤꯃꯛ ꯀꯥ ꯊꯝꯅꯤꯅ ꯑ ꯍꯣꯏ ꯍꯣꯏ ꯉꯍꯥꯟꯗꯣ ꯂꯃꯤꯟꯗꯨꯁꯨ ꯈꯔ ꯏꯟꯖꯔ ꯑꯣꯏ ꯍꯥꯏꯕꯅꯦꯕ ꯃꯥꯗꯣ ꯑꯗꯨꯒ ꯊꯦꯡꯅꯁꯨ ꯊꯣꯛꯂꯛꯑꯦ ꯑꯗꯣ ꯐꯦꯔꯥꯟ ꯇꯣꯔꯦꯁꯇꯣ ꯊꯣꯛꯂꯛꯇ꯭ꯔꯗꯤ ꯐꯔꯅꯦ ꯑ ꯄꯁꯂ ꯃꯥꯒꯤꯃꯦꯃꯦ ꯊꯣꯛꯂꯛꯇꯗꯤ ꯐꯔꯅꯤ ꯊꯥꯏꯅ ꯏꯅꯦꯁꯇ ꯍꯣꯏ ꯂꯩꯔꯤꯀꯥꯟ ꯅꯨꯡꯉꯥꯏꯀꯣ ꯇꯅ ꯍꯗꯤ ꯈꯪꯗꯦ ꯃꯣꯏ ꯉꯁꯥꯏ ꯀꯅꯥꯗꯥꯁꯨ ꯁꯤꯛꯁ ꯖꯦꯔꯣ ꯑꯣꯏꯈꯤ ꯁꯤꯛꯁ ꯖꯦꯔꯣꯗꯣ ꯐꯣꯔ ꯖꯦꯔꯣꯗꯣ ꯒꯤ ꯇꯥꯔ ꯁꯤꯁꯦ ꯍꯣꯏ ꯃꯥꯜꯂꯦ ꯀꯇꯥꯔ ꯀꯂꯥ ꯍꯣꯏ ꯑꯗꯨꯒ ꯍꯣꯏ ꯁꯤꯛꯁ ꯐꯣꯔ ꯀꯩꯅꯣꯃ ꯆꯟ ꯔꯦꯠ ꯆꯥꯕꯅꯦ ꯇꯥꯔꯒꯤ ꯄ꯭ꯂꯦꯔꯝ ꯍꯇ ꯍꯣꯏ ꯑꯗꯣ ꯉꯍꯥꯟꯗ ꯃꯥꯏ ꯂꯩꯗꯣ ꯑꯩ ꯌꯦꯡꯉꯦꯕꯕ ꯔꯣꯅꯥꯜꯗꯣ ꯎꯄ ꯐꯪꯕꯅꯦ ꯍꯥꯏꯕ ꯕꯣꯜꯗꯣ ꯊꯦꯡꯗ꯭ꯔꯕꯅꯤꯅꯀꯣ
ꯃꯣꯏ ꯃꯣꯏ ꯄꯥꯔꯇꯤ ꯈꯣꯏꯗ ꯑꯗꯨꯝ ꯌꯦꯜꯂꯅꯤꯒ
ꯍꯣꯏ ꯌꯥꯗꯦ ꯑꯗꯨꯒ ꯑꯥꯔꯖꯦꯟꯇꯤꯅꯥꯒꯤꯗꯤ ꯑꯗꯨꯝ ꯃꯦꯁꯤꯕꯨꯁꯨ ꯌꯥꯝ ꯔꯦꯁꯄꯦꯛ ꯇꯧꯕ ꯒꯤ ꯇꯥꯏꯞꯇ ꯑꯣꯏꯕ ꯃꯣꯏꯒꯤꯗꯤ ꯈꯤꯇꯪꯁꯨ ꯖꯦꯂꯁ ꯀꯥꯕꯒꯤ ꯇꯥꯏꯞꯇ ꯏꯁꯇꯥꯏꯜ ꯑꯃꯁꯨ ꯇꯧꯕꯗꯣ
ꯑ ꯍꯥꯟꯅꯗꯒꯤ ꯌꯦꯡꯅꯤꯡꯕ ꯗ꯭ꯔꯦꯗ ꯃꯣꯏ ꯄꯣꯔꯆꯨꯒꯜ ꯑꯩꯈꯣꯏꯒꯤ ꯄ꯭ꯂꯦꯗꯣ ꯀꯩꯅꯣ ꯃꯣꯏ ꯃꯕꯨꯛ ꯐꯠꯇꯕ ꯑꯃ ꯇꯧꯋꯦꯕ
ꯋꯥꯅꯦ ꯔꯣꯅꯥꯜꯗꯣ ꯃꯁꯥꯃꯛꯁꯨꯅꯦ ꯑꯗꯨꯝ ꯒꯣꯜꯕꯨ ꯆꯟꯅꯤꯡꯉꯥꯏ ꯉꯥꯏꯔꯒ ꯂꯩ ꯒꯤ ꯇꯥꯏꯞꯇ ꯑꯃ ꯊꯣꯛꯑꯦ ꯎꯝ ꯅꯣꯡꯕꯨꯗꯤ ꯅꯨꯡꯉꯥꯏꯇꯦ
ꯃꯥꯁꯨ ꯍꯥꯟꯅꯗꯤ ꯌꯥꯝ ꯏꯀꯣ ꯋꯥꯡꯉꯤꯅꯀꯣ
ꯍꯣꯏ
ꯑꯗꯨꯒꯤ ꯃꯤꯗ
ꯑꯗꯣ ꯔꯣꯅꯥꯜꯗꯣ ꯂꯩꯕꯒꯤ ꯄ꯭ꯔꯣꯇꯨꯒꯣꯜꯗꯣ ꯃꯤ ꯈꯔ ꯁꯞꯄꯣꯔꯠ ꯇꯧꯕ ꯋꯥꯅꯦ ꯑꯗꯣ ꯃꯥ ꯂꯩꯇ꯭ꯔꯗꯤ ꯀꯩꯁꯨ ꯇꯧꯔꯔꯣꯏꯗꯕ
ꯃꯥꯗꯣ ꯑꯗꯨꯝ ꯀꯩꯅꯣ ꯃꯥꯒꯤ ꯑꯃ ꯂꯩꯔꯁꯨ ꯑꯗꯨꯝ ꯃꯤꯗꯤ ꯃꯤ ꯀꯩꯅꯣ ꯕꯤꯍꯥꯏꯟ ꯗ ꯏꯁꯀ꯭ꯔꯤꯟꯒꯤ ꯃꯥ ꯃꯤꯉꯣꯟꯗꯗꯤ ꯈꯔ ꯔꯦꯁꯄꯦꯛ ꯇꯧꯒꯗꯧꯕꯅꯦꯕ ꯃꯒꯤ ꯇꯤꯝꯒꯤ ꯃꯥ ꯇꯧꯗꯕꯒꯤꯅꯦꯕ
ꯍ ꯃꯅ ꯈꯟ ꯄ꯭ꯔꯥꯎ ꯇ ꯋꯥꯔꯒ ꯂ ꯀ ꯏꯒꯣ ꯅꯅꯦ
ꯍꯧꯖꯤ
ꯍꯣꯏ ꯑꯗꯨꯒ ꯃꯉꯣꯟꯗꯁꯨ ꯕꯣꯜ ꯄꯥꯁ ꯇꯧꯕꯤꯗꯦ ꯅꯨꯡꯗꯤ ꯅꯨꯡꯉꯥꯏꯇꯦ ꯈꯔ ꯈꯔ
ꯃꯣꯏ ꯇꯤꯝ ꯈꯣꯏꯗꯤ ꯐꯖꯗꯤ ꯐꯖꯕ ꯉꯥꯛꯇꯅꯦꯍ
ꯍꯣꯏ ꯐꯖꯕꯅꯦ ꯑꯗꯣ ꯈꯪꯗꯦ ꯃꯣꯏꯒꯤꯁꯦ ꯀꯣꯑꯣꯗꯤꯅꯦꯁꯟꯁꯨ ꯈꯔ ꯋꯥꯠꯂꯦ ꯃꯁꯥ ꯃꯁꯥꯒꯤ ꯈꯜꯂ ꯁꯥꯟꯅꯕꯒꯤ ꯇꯥꯏꯞꯇ ꯑꯃꯨꯛ ꯇꯧꯔꯦ ꯁꯔꯐꯤꯁ ꯑꯣꯏꯔꯒꯀꯣ
ꯔꯣꯅꯥꯜꯗꯣꯗ ꯁꯥꯟꯅꯗ꯭ꯔꯗꯤ
ꯍꯣꯏ ꯔꯣꯅꯥꯜꯗꯣ ꯁꯥꯟꯅꯗ꯭ꯔꯗꯤ ꯑꯃꯨꯛ ꯀꯩꯅꯣ ꯇꯧꯕꯅꯦ ꯔꯣꯅꯥꯜꯗꯣꯗ ꯑꯗꯨꯝ ꯊꯣꯛꯍꯟꯗꯕꯅꯦ ꯃꯥꯒꯤꯁꯦ ꯃꯔꯥꯡꯁꯦ ꯅꯍꯥꯟꯗꯤ ꯑꯃꯨꯛ ꯊꯣꯛꯍꯜꯂꯦ ꯍꯟꯗꯛ ꯊꯣꯛꯍꯜꯂꯛꯇꯕꯁꯨ ꯌꯥꯏ ꯑꯃꯨꯛꯀ
ꯐꯨꯠꯕꯣꯜ ꯄ꯭ꯂꯦꯌꯔ ꯃꯌꯥꯝꯅ ꯀꯩꯅꯣ ꯍꯥꯏꯔꯗꯤ ꯇꯔꯤꯛ ꯃꯌꯥꯝꯅ
ꯍꯣꯏ
ꯃꯥ ꯁꯥꯟꯅꯗ꯭ꯔꯗꯤ ꯄꯣꯔꯇꯨꯒꯜꯗ ꯉꯝꯃꯤꯟꯅꯉꯦ
ꯁꯨꯃꯥꯏꯒ ꯍꯥꯏꯕꯅꯦ ꯑꯥ ꯀꯔꯤꯒꯤ ꯀꯅꯥꯒꯤꯅ ꯁꯤꯌꯥꯔ ꯇꯧꯕꯗꯨꯅ ꯍꯧꯕꯗꯣ ꯔꯣꯅꯥꯜꯗꯃꯥꯏꯅ ꯍꯥꯏꯕꯅꯤ ꯔꯣꯅꯥꯜꯗꯣ ꯑꯗꯨꯝ ꯕꯣꯜ ꯑꯥꯎꯠꯇꯁꯨ ꯃꯤ ꯃꯌꯥꯝ ꯌꯦꯡꯅꯗꯣꯏꯅꯤꯅ ꯃꯉꯣꯟꯗ ꯑꯗꯨꯝ ꯐꯣꯀꯁ ꯇꯧꯕ ꯌꯥꯕꯅꯤ ꯀ
ꯁꯁꯨ
ꯑꯗꯨꯒ ꯄ꯭ꯔꯖꯤꯁꯨ ꯅꯨꯡꯉꯥꯏꯇꯦꯅꯦ ꯃꯥ ꯁꯨ ꯁꯥꯟ ꯁꯥꯟꯅꯖꯕ ꯑꯗꯨ ꯌꯥꯅꯗ꯭ꯔꯣꯏ ꯍꯥꯏꯕ
ꯋꯥ ꯑꯗꯨ ꯏꯟꯖꯤꯑꯣ ꯂ ꯍꯥꯏ
ꯍꯣꯏ ꯃꯥꯗꯣ ꯑꯍꯥꯟꯕꯗ ꯁꯦꯂꯦꯛꯁꯟ ꯐꯪꯗ꯭ꯔꯕꯅꯦ ꯈꯪꯕ꯭ꯔꯥ
ꯑꯗꯨꯅꯦ ꯑꯩꯒꯤ ꯖꯨꯔꯤ ꯂꯩꯇꯕ ꯃꯥꯜꯂꯦꯅꯅ ꯈꯜꯂꯦꯗ
ꯑꯣ ꯐꯦꯟ ꯃꯌꯥꯝꯅ ꯇꯧ ꯈꯜꯍꯟꯕ ꯃꯥꯜꯂꯦ
ꯍꯣꯏ ꯃꯃꯥꯏ ꯉꯥꯛꯄ ꯑꯣꯏꯅꯀꯣ
ꯍꯣꯏ
ꯅꯠꯇ꯭ꯔꯗꯤ ꯕ꯭ꯔꯥꯖꯤꯜꯗ ꯃꯤꯅ ꯑꯃꯨꯛ ꯁꯞꯄꯣꯔꯠ ꯇꯧꯔꯣꯏꯅꯀꯣ
ꯎꯝ ꯑꯍꯥꯟꯕꯅ ꯈꯜꯂꯝꯗꯝꯅꯤ
ꯕ꯭ꯔꯥꯖꯤꯜꯗꯤ ꯑꯃꯨꯛꯀ ꯅ ꯃꯥꯥꯗꯤ ꯃꯥꯥꯏ ꯐꯦꯟꯁꯦ ꯌꯥꯝꯃꯤꯅꯀꯣ
ꯎꯝ ꯑꯁ ꯃꯥꯁꯨ ꯊꯥꯏꯅ ꯃꯥꯒꯤ ꯄ꯭ꯔꯥꯏꯝ ꯃꯇꯝꯗ ꯏꯟꯖꯔ ꯑꯣꯏꯔꯝꯗ꯭ꯔꯗꯤꯀꯣ
ꯑꯁ ꯑꯗꯨꯅꯤꯅꯦ ꯑꯩꯗꯤ ꯃꯥꯅ ꯊꯥꯟꯅꯅꯕ
ꯍꯣꯏ
ꯑꯣ ꯌꯥꯝ ꯐꯥꯎꯗ꯭ꯔꯁꯨꯀꯣ
ꯍꯣꯏ
ꯌꯥꯝ ꯑꯆꯤꯞ ꯇꯧꯗ꯭ꯔꯁꯨ ꯍꯩꯕ ꯐꯥꯎꯗꯤ ꯐꯥꯎꯋꯦ ꯌꯥꯝ ꯔꯣꯅꯥꯜꯗꯣ ꯑꯩꯈꯣꯏ ꯃꯦꯁꯤ ꯑꯩꯈꯣꯏꯒꯤ ꯇꯥꯏꯞꯇ ꯑꯆꯤꯞ ꯇꯧꯗ꯭ꯔꯁꯨ ꯃꯥꯅ ꯁꯥꯟꯅꯕ ꯃꯑꯣꯡꯗꯣ ꯄꯥꯏ ꯌꯦꯡꯕ ꯅꯨꯡꯉꯥꯏꯕ
ꯃꯥꯒꯤ ꯑꯗꯨꯝ ꯃꯥꯒꯤꯗꯤ ꯏꯁꯇꯥꯏꯜ ꯑꯃ ꯂꯩꯅ ꯃꯁꯥꯒꯤ ꯇꯣꯉꯥꯟꯕꯀꯣ
ꯃꯥꯏ ꯑꯗꯨ ꯄꯥꯝꯃꯦ
ꯈꯪꯗꯦ
ꯑꯗꯨꯒ ꯅꯧꯕ ꯑꯩꯈꯣꯏꯗ ꯐꯖꯩꯀꯣ
ꯅ ꯍꯦꯒꯤ ꯃꯁ ꯌꯦꯡꯡꯔꯤ
ꯀꯩꯅꯣꯈꯩꯗꯣ ꯃꯣꯏꯅ ꯑꯁ ꯀꯩꯅꯣꯒꯨꯝꯕ ꯁꯦꯝꯕꯗꯣ ꯀꯩꯅꯣ ꯃꯣꯏꯒꯤ
ꯋꯥꯏꯀꯤꯡꯁꯀꯤ ꯇꯥꯏꯞꯇ ꯃꯣꯏ ꯁꯤꯞꯇꯒ ꯂꯥꯛꯍꯜꯂꯒ
ꯑꯗꯨꯒ ꯍꯂꯥꯟꯗꯨꯁꯨ ꯌꯥꯝ ꯄꯥꯛꯆꯕ ꯋꯥꯅ ꯋꯥꯡꯁꯨ ꯌꯥꯎꯔꯒ
ꯑꯉꯥꯡ ꯑꯣꯏꯔꯒ ꯃꯣꯏ ꯀꯩꯅꯣ ꯇꯧꯋꯦ ꯐꯩꯌꯦ
ꯄꯣꯁꯇꯥꯏ ꯃꯣꯏ
ꯈꯪꯗ꯭ꯔꯦ ꯍꯧꯖꯤꯛꯀꯥꯟꯁꯦ ꯃꯦꯠꯁꯦ ꯍꯧꯖꯤꯛ ꯍꯟꯗꯛꯇꯤ ꯈꯔ ꯑꯗꯨꯝ ꯑꯟꯑꯛꯁꯄꯦꯛꯇꯦꯠꯇꯤ ꯑꯣꯏ
ꯉꯁꯥꯏ ꯀꯣꯔꯤꯌꯥꯒꯤ ꯀꯩꯅꯣ ꯍꯥꯏꯂꯥꯏꯠꯁꯤꯉꯦ ꯑꯁ ꯒꯣꯜ ꯆꯜꯂꯣꯏꯗꯕ ꯆꯟꯕꯅꯤꯅꯍꯦ
ꯍꯣꯏ ꯑꯗꯣ ꯀꯣꯔꯤꯌꯥꯗ ꯁꯦꯦꯟ ꯁꯦꯀꯦꯟ ꯂꯩꯌꯦꯅ ꯍꯧꯖꯤꯛꯇꯣ ꯃꯣꯏꯁꯨ ꯔꯥꯎꯟ ꯑꯣꯐ ꯊꯥꯔꯇꯤ ꯇꯨ ꯐꯥꯎꯗꯤ ꯆꯪꯕꯗꯤ ꯌꯥꯏ
ꯃꯊꯪꯒꯤ ꯃꯦꯠꯁꯇꯣ ꯃꯣꯏ ꯉꯝꯗꯕꯗꯤ ꯌꯥꯔꯣꯏ
ꯍꯣꯏ ꯃꯊꯪ ꯑꯃꯗꯤ ꯆꯪꯒꯅꯤ ꯑꯗꯣ ꯃꯦ ꯃꯣꯏꯁꯨ ꯊ꯭ꯔꯣꯔ ꯀꯩꯅꯣꯝ ꯑꯣꯏꯈ꯭ꯔꯕ꯭ꯔꯣ ꯇꯣꯔ ꯑꯃ ꯉꯝꯈ꯭ꯔꯕ ꯃꯥꯜꯂꯦ ꯀꯣꯔꯤꯌꯥ ꯍꯣꯏ ꯑꯅꯤꯈꯣꯏꯗꯣ ꯗ꯭ꯔꯣꯅꯦꯅ ꯃꯥꯅ ꯑꯃ ꯉꯝꯃꯗꯤ ꯃꯣꯏ ꯃꯥꯒꯤ ꯆꯥꯟꯁ ꯂꯩ ꯑꯗꯨ ꯃꯦꯛꯁꯤꯀꯣꯗꯤ ꯏꯆꯪꯗ ꯆꯪꯈ꯭ꯔꯦꯅ ꯑꯁ ꯈꯪꯗꯦꯅ ꯑꯩꯅꯦ ꯋꯥꯔꯜ ꯀꯞꯁꯦ ꯏꯔꯥꯟꯒ
ꯏꯁꯦ ꯣꯏꯁꯨ ꯐꯖꯕ ꯃꯥꯅꯦ
ꯍ ꯃꯣꯏꯒꯤ ꯐꯦꯛꯀ꯭ꯔꯥ ꯍꯥꯏꯗꯤ ꯈꯪꯗꯦꯕꯣ ꯃꯣꯏ ꯅꯨꯄꯥ ꯑꯃ ꯕꯦꯟꯗ ꯆꯥꯏ ꯍꯥꯏ
ꯀꯩꯗ
ꯃꯥꯥꯏ ꯁꯦꯂꯦꯕ꯭ꯔꯦꯠ ꯇꯧꯕꯗ ꯀꯟꯅ ꯐꯥꯏꯌꯔ ꯇꯧꯋ ꯏꯁꯇꯥꯏꯜ ꯇꯧꯔꯣꯏ
ꯑꯁ ꯌꯨ ꯑꯦꯁ ꯇꯤ ꯐꯦꯟꯁ ꯈꯣꯏꯗꯤ ꯕꯦꯔꯥ ꯀꯥꯃꯜꯂꯦꯗ
ꯑꯣꯏ ꯉꯍꯟ ꯍꯥꯟꯖꯁꯇ ꯈꯪꯗꯦ ꯖꯔꯃꯅꯤꯗꯣ ꯌꯥꯝ ꯇꯨꯡꯒꯣꯏ
ꯁꯦꯂꯤꯦꯕ꯭ꯔꯤꯇꯤꯗꯤ ꯀꯩꯅꯣ ꯍꯟꯗꯛꯀꯤ ꯕꯥꯁꯀꯦꯠꯕꯣꯜ ꯀꯩꯅꯣꯗꯣ ꯐꯥꯏꯅꯦꯜꯗꯣ ꯑꯁ ꯅ꯭ꯌꯨ ꯌꯣꯛ ꯄ ꯃꯤꯅꯤꯛꯁꯀ ꯀꯩꯅꯣ ꯁ꯭ꯄꯔꯁ ꯇꯥꯕꯅꯤꯅ ꯅꯅꯤꯌꯨ ꯌꯣꯔꯇꯤ ꯃꯣꯏ ꯐꯦꯟꯕ ꯌꯧꯅꯦ ꯄꯔꯁꯈꯣꯏ ꯐꯦꯟ
ꯑꯩꯗꯤ ꯑꯥ ꯏꯇꯩꯒꯣꯄꯥ ꯂꯣꯏ ꯆꯠꯂꯨꯔꯕꯅꯤ ꯃꯣꯏ ꯆꯥꯛ ꯊꯦꯟꯗꯣꯔꯔꯕꯅ ꯌꯥꯝꯥꯃꯟꯗꯕꯗꯨꯗ ꯆꯥꯛ ꯊꯗꯧ ꯑꯗꯨꯒ ꯃꯣꯏꯒꯤ ꯂꯧꯕꯨꯛ ꯆꯁꯤ ꯂꯩꯇꯅꯤ ꯆꯥꯛ ꯊꯦꯟꯗꯧꯅꯤ ꯑꯩꯈꯣꯏꯁꯨ ꯂꯩꯇ ꯑꯗꯨꯒ ꯀꯩꯅꯩꯅꯣ ꯇ ꯑꯩꯈꯣꯏꯗꯗꯤꯁꯒꯤ ꯃꯦꯠꯁꯇ ꯃꯤ ꯑꯃꯥ ꯀꯅꯥꯔꯝꯕ ꯑꯗꯨꯒ ꯑꯗꯨꯒ ꯂꯥꯛꯦ
ꯑꯩꯗꯤ ꯀꯅꯥꯔ ꯍꯥꯏꯕꯅꯦꯕ ꯃꯤꯅ ꯌꯥꯝ ꯀꯩꯅꯣ ꯇꯧꯔꯒ ꯀꯦꯔ ꯀꯔ ꯍꯥꯏꯔꯒ ꯑꯩ ꯀꯃꯦꯟ ꯄꯥꯕ ꯍꯧꯔ
ꯗꯤꯁꯑꯦꯕꯜ ꯑꯣꯏꯅꯀꯣ ꯈꯔ ꯅꯨꯄꯤ ꯑꯃꯗꯨꯗꯤ ꯈꯪꯗꯕ ꯑꯩꯗꯣ
ꯑꯩꯒꯤ ꯀꯩꯅꯣ ꯁꯤꯅꯦꯃꯥ ꯀꯨꯝꯕ ꯃꯤꯔ ꯍꯥꯏꯔꯒ
ꯍꯣꯏ
ꯃꯁꯛꯁꯨ ꯐꯖꯩ ꯑꯩꯅ ꯋꯥꯗꯣ
ꯍꯣꯏ ꯁꯤ ꯅꯣꯏ ꯁꯤ ꯁꯤꯃꯒꯤꯡ ꯀꯣꯃꯅꯤ ꯀꯥꯏꯅ ꯍꯩꯖꯤꯜꯂꯒ
ꯇ ꯃꯣ
ꯑ
ꯎ ꯑꯣ ꯅꯪ ꯃꯥꯟꯕꯗꯣ ꯁꯠ ꯂꯪ ꯀꯣꯔꯤꯌꯥꯟ ꯄꯤ ꯃꯥꯜꯂꯦꯗ ꯀꯩꯅꯣꯒꯤꯗꯣ ꯑꯜꯀꯃꯤ ꯑꯣꯐ ꯁꯣꯜꯁꯀꯤ ꯀꯩꯅꯣꯗꯣ ꯑꯗꯨꯗꯩ ꯀꯩꯅꯣꯗꯣ ꯌꯣꯜꯂ ꯇ꯭ꯔꯥꯏ ꯍꯤꯌꯔꯗꯣ ꯍꯧ ꯈꯤꯇꯪ ꯌꯦꯡ ꯊꯕ꯭ꯔꯥ
ꯌꯦꯡꯗ꯭ꯔꯦ ꯑꯩ ꯄꯤꯁꯣ ꯀꯩꯅꯣꯗꯣ ꯂꯣꯏꯗ꯭ꯔꯤꯕ ꯔꯣꯌꯦꯜꯅꯦ ꯃꯦꯁꯤꯦꯁꯇꯣ ꯑꯗꯨ ꯂꯣꯏꯔꯒ ꯌꯦꯡꯒꯦ ꯊꯧꯕꯅꯦ
ꯑꯗꯨ ꯑꯗꯨꯒꯤ ꯑꯗꯨꯗꯁꯨ ꯀꯨꯝꯕꯗꯨꯅꯤ
ꯃꯥꯏ ꯃꯥꯏ ꯗ꯭ꯔꯃꯥꯗꯣ ꯑꯗꯨ ꯅꯨꯄꯤꯗꯣ ꯈꯪꯕ꯭ꯔꯥ ꯑꯁꯦꯡꯕꯗ ꯏꯟꯗ꯭ꯔꯣꯚꯔꯠ ꯑꯣꯏꯕꯅꯦ ꯈꯪꯕ꯭ꯔꯥ
ꯑꯁꯦꯡꯕꯗꯔꯥ
ꯃꯥ ꯐꯦꯟ ꯂꯩꯕꯗꯒ ꯌꯥꯝ ꯏꯀꯥꯏꯒꯟꯕꯅꯦ
ꯍꯣꯏ ꯌꯥꯝ ꯏꯀꯥꯏꯒꯗꯧꯒꯗꯧꯕ ꯃꯥꯜꯂꯦ
ꯑ ꯑꯩ ꯅꯪꯉꯣꯟꯗ ꯀꯩꯅꯣꯝꯃ ꯍꯪꯒꯦ ꯇꯧꯝꯕꯅꯤꯅꯦ ꯀꯥꯎ ꯈ ꯋꯥꯅꯦ ꯀꯔꯤꯅꯣ ꯑꯩꯅ ꯍꯪꯒꯦ ꯇꯧꯕꯗꯣ ꯑꯁ ꯌꯥꯝ ꯍꯧꯖꯤꯛꯇ ꯑꯃ ꯍꯪꯒꯦ ꯇꯧꯕ ꯇꯜꯂ ꯕ꯭ꯔꯦꯟꯁꯦ ꯌꯥꯗ꯭ꯔꯦ ꯀꯔꯤꯅꯣ ꯎꯝ ꯑꯁ ꯐꯨꯠꯕꯣꯜꯒꯤꯔꯣ ꯑꯩꯅ ꯍꯪꯒꯦ ꯇꯧꯕꯗꯣ ꯀꯩꯒꯤꯅꯣ ꯈꯪꯗ꯭ꯔꯦ ꯑꯣ ꯅꯠꯇꯦ ꯅꯠꯇꯦ ꯅꯤꯡꯁꯤ ꯅꯤꯡꯁꯤꯁꯤ ꯑꯗꯨꯔꯣ ꯅꯪꯀꯣ ꯐꯨꯗꯀꯨꯝꯕ ꯄꯥꯔꯁꯦꯜ ꯇꯧꯈ꯭ꯔꯕ ꯍꯥꯟꯅ ꯍꯥꯏꯗꯤ ꯑ
ꯄꯣꯁ ꯑꯣꯐꯤꯁꯇ ꯑꯩꯒꯤꯗꯤ ꯇꯧꯅꯤ ꯏꯃꯥꯟꯅꯕ ꯏꯃꯥꯟꯅꯕꯅ ꯃꯥ ꯇꯧꯕꯗꯤ ꯎꯍꯧꯋꯦ
ꯑꯗꯨ ꯑꯗꯨ ꯌꯥꯕ꯭ꯔꯥ ꯐꯨꯠ ꯇꯧꯕ ꯏꯁꯄꯤꯠ ꯄꯣꯁꯇ ꯇꯧꯒꯦꯔꯥ
ꯌꯥꯕꯅꯦ ꯌꯥꯕꯅꯦ ꯑꯗꯣ ꯏꯃꯥꯟꯅꯕꯅ ꯍꯥꯏꯕꯗꯣ
ꯑꯝ
ꯄꯣꯠꯁꯛ ꯌꯥꯝ ꯃꯥꯡꯉꯦꯍ
ꯑꯗꯨ ꯊꯥꯕꯗ
ꯍꯣꯏꯣꯏ
ꯄ꯭ꯔꯥꯏꯚꯦꯠꯀꯨꯝꯕꯁꯨ ꯂꯩꯅ ꯑꯦꯛꯁꯄ꯭ꯔꯦꯁ ꯄꯕꯤꯒꯨꯝꯕ
ꯍꯣꯏ ꯑꯗꯨꯒꯨꯝꯕꯅ ꯐꯒꯗꯧꯕꯧ ꯃꯥꯜꯂꯦ ꯕ꯭ꯂꯨ ꯇꯔꯠꯀꯨꯝꯕ ꯂꯩꯅꯀꯣ
ꯑꯥ
ꯑꯗꯨꯒꯨꯝꯕꯅ ꯐꯒꯗꯧ ꯃꯥꯜꯂꯦ ꯄꯣꯁꯇꯤꯀꯣ ꯄꯣꯠꯆꯩ ꯌꯥꯝ ꯃꯥꯡꯉꯦ ꯑꯗꯨ ꯀꯩꯅꯣ ꯍꯧꯖꯤꯛ ꯃꯥꯅ ꯀꯔꯇꯨ ꯕꯣꯛꯁꯅ ꯍꯥꯞꯄ ꯄꯁ ꯑꯣꯇꯟ ꯕꯣꯛꯁꯇ ꯑꯗꯨꯝ ꯁꯥ ꯑꯀꯪꯕ ꯉꯥ
ꯎꯝ
ꯎꯃꯔꯣꯛ ꯑꯗꯨꯃꯥꯏꯅ ꯍꯥꯞꯄꯁꯦ ꯃꯆꯦꯠ ꯃꯆꯦꯠ ꯁꯨꯃꯥꯏꯅ ꯂꯧꯊꯣꯛꯑ ꯂꯧꯊꯣꯛ ꯂꯣꯏꯗꯤ ꯌꯧ ꯗꯤ ꯌꯧꯒꯅꯤ ꯑꯗꯨꯕꯨ ꯀ꯭ꯋꯥꯟꯇꯤꯇꯤꯗꯣ ꯐꯖꯅ ꯍꯟꯊꯦ ꯔꯅꯦ ꯑꯩ ꯀꯥꯟꯅꯗ꯭ꯔꯦꯗꯣ ꯌ‌ ꯑꯅꯤ ꯃꯥꯛ ꯃꯣꯏ